ꯇꯥꯔꯣ
ꯇꯥꯏ ꯇꯥꯏ ꯑꯩ ꯀꯣꯟꯖ ꯇꯥꯕ꯭ꯔꯥ
ꯇꯥꯏꯌꯦ ꯑꯗꯨ ꯈꯤꯇꯪ ꯄꯤꯛꯏꯦ ꯇꯥꯏ
ꯑꯣꯏ ꯑꯗꯣ ꯑꯩꯒꯤ ꯐꯣꯟꯗꯣ ꯈꯔ ꯕꯦꯔꯥꯜ ꯂꯩꯕ ꯑꯗꯨꯒꯤ
ꯏꯗꯧꯒ
ꯁꯨꯝ ꯆꯥꯔꯁ ꯈꯥꯏꯗꯣꯛꯑꯒ ꯑꯗꯨꯝ ꯆꯥꯛ ꯌꯦꯟꯁꯥꯡ ꯊꯣꯡꯒꯦ ꯇꯧꯔꯤꯕ ꯆꯥꯛ ꯌꯦꯟꯁꯥꯡ ꯊꯣꯡꯉꯦꯕ
ꯑꯣ ꯊꯦꯡꯉꯤꯀꯣ ꯍꯧꯖꯤꯛꯥꯛ ꯆꯥꯛ ꯊꯣꯡꯕ ꯍꯧꯔꯗꯤ
ꯍꯣꯏ ꯅꯗꯤ
ꯑꯩꯗꯤ ꯉꯍꯥꯛ ꯂꯩꯏ ꯆꯥꯔꯅꯤꯗ ꯊꯣꯡꯕꯁꯨ ꯂꯣꯏꯔꯝꯃꯅꯤ ꯍꯪꯗꯛ ꯀꯩꯁꯥꯡꯊꯣꯡꯅ ꯆꯥꯛ ꯊꯣꯡꯕ ꯍꯣꯡꯕꯗꯒꯤ ꯃꯅꯨꯡ ꯆꯪꯗ꯭ꯔꯔꯤ ꯃꯄꯥꯟ ꯂꯩꯔꯤꯅꯤ ꯁꯥꯃꯟꯕꯒꯤ
ꯑꯣ ꯅꯣꯏꯗꯤ ꯅꯣꯡ ꯆꯨꯗ꯭ꯔꯣ
ꯆꯨꯗꯦ ꯈꯔꯗꯤ ꯃꯃꯨ ꯑꯃꯨꯛ ꯇꯧꯋꯦ ꯅꯨꯡꯁꯥꯁꯨ ꯊꯣꯛꯄ ꯅꯣꯡ ꯅꯥꯀꯟ ꯑꯃꯔꯣꯝꯗꯅ ꯃꯪꯕ ꯌꯥꯗꯣꯏꯅꯦ ꯅꯣꯏꯗꯤ ꯆꯨꯕ꯭ꯔꯣ
ꯑꯩꯈꯣꯏꯁꯦ ꯉꯁꯥꯏ ꯉꯔꯥꯡ ꯉꯔꯥꯡ ꯑꯍꯤꯡꯗꯣꯛꯇꯁꯨ ꯂꯨꯔꯦ ꯑꯗꯣ ꯉꯁꯤꯁꯦ
ꯉꯔꯥꯡ ꯑꯍꯤꯡꯗꯤ ꯉꯔꯥꯡ ꯑꯍꯤꯡꯗꯤ ꯈꯤꯇꯪꯗꯤ ꯆꯨꯕ ꯃꯥꯜꯂꯤꯦ ꯁꯤꯗꯁꯨ ꯉꯁꯤꯗꯤ ꯀ ꯆꯠꯀꯦꯔꯥ
ꯑꯁ ꯀꯩꯁꯨ ꯆꯠꯂꯦꯗ ꯑꯗꯨꯝ ꯁꯟꯗꯦ ꯑꯣꯏꯅꯤꯅ ꯔꯦꯁ
ꯁꯟꯗꯦꯗ ꯃꯤꯁꯤꯡꯗꯤ ꯁꯟꯗꯦꯗ ꯁꯨꯇꯤ ꯂꯩꯕꯅꯤꯅ ꯑꯗꯨꯝ ꯀꯣꯏꯔꯅꯤꯅꯦ
ꯀꯣꯏꯗꯦꯍꯦ ꯑꯩꯈꯣꯏꯗꯤ ꯑꯉꯥꯡ ꯂꯩꯔꯕꯅꯤꯅꯣꯏ ꯀꯣꯏꯐꯝꯁꯨ ꯂꯩꯇꯦ ꯑꯗꯨꯝ ꯏꯃꯥꯟꯅꯕꯤ ꯈꯔꯒ ꯁꯤꯡꯖꯨ ꯆꯥꯔꯒ ꯃꯤꯃꯤ ꯁꯤꯡꯁꯨ ꯆꯥꯔꯒ ꯂꯩꯕꯗꯣ ꯑꯗꯨ ꯑꯗꯨꯝ ꯃꯉꯥꯏ ꯀꯩꯅꯣ
ꯑꯗꯨꯁꯨ ꯌꯥꯏ ꯌꯨꯝꯗ ꯂꯩꯗ ꯀ ꯂꯩꯦꯃꯤꯅꯒꯌꯥ ꯇꯨ ꯀꯩ ꯀꯩꯅꯣ ꯁꯦꯝꯃꯒ ꯆꯥꯕꯁꯨ ꯑꯗꯨꯝ ꯌꯥꯏꯗ ꯀꯩꯁꯨ ꯀꯥꯏꯗꯦ ꯑꯗꯨꯁꯨ ꯅꯨꯡꯉꯥꯏꯕ ꯑꯃꯅꯤ ꯎꯝ ꯁꯟꯗꯦꯗꯨꯗꯤ ꯃꯍꯧꯁꯥꯁꯤꯅ ꯇꯣꯡꯕꯗꯤ ꯆꯥꯕꯗꯤ ꯀꯩ ꯀꯩ ꯏ ꯂꯥꯡ ꯊꯣꯡꯉꯔꯣ
ꯑꯁ ꯑꯩꯈꯣꯏ ꯈꯪꯗꯦ ꯑꯩ ꯍꯧꯖꯤꯛ ꯏꯆꯥꯅꯨꯄꯤ ꯑꯅꯤꯒꯤ
ꯎ
ꯈꯥꯃꯦꯟꯗꯣ ꯈꯥꯃꯦꯟ ꯆꯥꯎꯗꯣ
ꯑ
ꯑꯗꯨ ꯉꯥꯎꯕꯤꯒꯦ ꯀꯩꯅꯧ ꯇꯧꯕꯤꯒꯦꯅ ꯇ ꯂꯩ ꯃꯄꯥꯗꯤ ꯏꯟꯁꯥꯡ ꯂꯧꯕ ꯆꯠꯈꯤꯑ ꯈꯪꯗꯦ ꯀꯩ ꯏꯟꯁꯥꯡ ꯂꯧꯒꯗꯒꯗ
ꯑꯣ ꯑꯥꯎ ꯍꯥꯎ ꯋꯥ ꯊꯣꯡꯉꯒ ꯆꯥꯎꯔꯅꯦ ꯁꯟꯗꯦꯗꯨꯗꯤ
ꯈꯪꯗꯦ ꯃꯥ ꯊꯕꯛꯇꯣ ꯑꯗꯨꯝ ꯁꯨꯕ ꯆꯠꯄꯅꯤꯅ ꯋꯥꯔꯦ ꯀꯩꯅꯣꯝꯗ ꯂꯧꯕ ꯆꯠ ꯍꯤꯒꯅ ꯆꯈꯈꯤ
ꯑꯣ ꯍ ꯁꯟꯗꯦꯗꯨꯗꯤ ꯁꯟꯗꯦꯗꯨꯗꯤ ꯐꯖꯅ ꯄꯣꯊꯥꯑꯣ ꯍꯥꯏꯕꯅꯤ
ꯎꯝ ꯄꯣꯊꯥꯕꯒꯤꯅꯦ ꯃꯥ ꯉꯁꯤꯁꯨ ꯊꯕꯥꯛ ꯆꯥꯅꯕ ꯎꯝ ꯍꯥꯏꯔꯛꯑꯝꯕꯅꯦꯕꯨ ꯁꯟꯗꯦ ꯑꯣꯏꯕꯅꯦꯅ ꯆꯠꯂꯅꯨ ꯍꯥꯏꯕꯒꯤ ꯑꯗꯨꯝ ꯂꯩꯌꯦꯗ ꯌꯨꯝꯗ
ꯎꯝ ꯍꯣꯏ ꯁꯟꯗꯦꯁꯤꯗꯤ ꯐꯖꯅ ꯄꯣꯊꯥꯕꯅ ꯐꯩꯗ ꯑꯇꯣꯞꯄ ꯅꯨꯃꯤꯠ ꯁꯨꯕꯛ ꯁꯨꯔꯁꯨ
ꯁꯟꯗꯦꯗ ꯊꯕꯜ ꯆꯥꯕꯁꯦ ꯗꯥꯎꯁꯨ ꯂꯥꯛꯏꯇꯕꯀꯣ
ꯎꯝ ꯑꯩꯈꯣꯏꯅ ꯁꯟꯗꯦ ꯑꯝꯇ ꯄꯣꯊꯥꯅꯤꯡꯉꯥꯏ ꯍꯥꯏꯅ ꯂꯩꯕꯅꯤꯅ ꯊꯕꯥꯛ ꯆꯠꯄꯁꯦ ꯃꯤꯅꯁꯨ ꯌꯦꯡꯕꯗ ꯈꯤꯇꯝ ꯀꯩꯅꯣ ꯇꯧꯋꯦꯕ
ꯑꯗꯨꯅꯦ ꯐꯖꯗꯦꯕ
ꯎꯝ ꯃꯤ ꯃꯤ ꯂꯣꯏꯅꯃꯛ ꯑꯗꯨꯝ ꯍꯥꯏꯅꯩꯅ ꯌꯥꯗꯅꯦ ꯎꯝ
ꯑꯗ ꯅꯪꯗꯤ ꯁ꯭ꯀꯨꯜ ꯀꯥꯔꯤꯔꯥ ꯀꯃꯥꯏꯅ ꯀꯩ ꯊꯕꯛ
ꯑꯩꯁꯨ ꯁ꯭ꯀꯨꯜ ꯁ ꯀꯥꯔꯦ ꯑꯗꯨꯕꯨ ꯂꯣꯏ ꯂꯣꯏꯔꯦꯗ ꯍꯥꯏꯗꯤ ꯀꯥꯕꯗ ꯂꯣꯏ ꯂꯣꯏꯔꯕꯅꯤꯗ ꯀꯨꯏꯗ꯭ꯔꯔꯤ ꯂꯣꯏꯕꯔꯗꯤ
ꯑꯣ ꯑꯣ ꯑꯗꯨꯗꯤ ꯊꯕꯛ ꯑꯃ ꯑꯗꯨꯝ ꯊꯤꯔꯒ ꯇꯧꯕ ꯌꯥꯒꯅ
ꯍꯣꯏ ꯊꯕꯛ ꯊꯤꯕ ꯍꯥꯏꯕ ꯍꯥꯏꯇꯥꯔꯦ ꯀꯩ ꯀꯅꯣ ꯑꯗꯨꯝ ꯊꯕꯛ ꯊꯣꯛꯄꯁꯤꯡꯗꯣ ꯇ꯭ꯔꯥꯏ ꯇꯧꯔꯒ ꯌꯦꯡꯕ ꯑꯗꯨꯝ ꯌꯦꯡꯉꯒꯦ ꯍꯦꯟꯅ ꯂꯩꯅꯤ
ꯍꯣꯏ ꯍꯣꯏ ꯑꯗꯨꯃꯥꯏꯅ ꯇꯧꯋ ꯅꯣꯏꯒꯤ ꯑꯁ ꯍꯧꯖꯤꯛ ꯐꯖꯤꯛꯅ ꯀꯩꯅꯣ ꯌꯥꯝ ꯌꯥꯝ ꯇꯃꯤ ꯁꯤꯜꯂꯦꯒꯒꯤ ꯏꯕ ꯀꯅꯤ ꯄꯥꯃ ꯀ
ꯑꯥ ꯂꯩꯥꯏꯅꯦ ꯂꯩꯥꯏꯅ ꯑꯗꯨꯝ ꯊꯕꯛ ꯊꯤꯕꯗꯨ ꯑꯗꯨ ꯈꯛꯇ ꯉꯥꯏꯔꯦ
ꯍꯣꯏ
ꯎꯝ ꯄꯔꯦꯇꯦꯕ
ꯑꯗꯨꯅꯦ ꯑꯗꯨꯅꯦ ꯑꯗꯨꯝ ꯇꯞ ꯇꯞꯅ ꯊꯕꯥꯛ ꯐꯪꯉꯒ ꯇꯞ ꯇꯞꯅꯁꯨ
ꯎꯝ ꯍꯦꯛ ꯊꯤꯕ ꯃꯇꯝꯗꯁꯨ ꯐꯪꯂꯪꯂꯣꯏꯗꯣ ꯊꯕꯛꯇꯣ ꯗꯥꯎꯗꯥꯎꯅꯦ ꯊꯁꯨ
ꯃꯥꯅꯦ ꯃꯥꯅꯦ
ꯎꯝ ꯈꯔꯅ ꯑꯗꯨꯝ ꯊꯨꯅ ꯄꯥꯡꯕꯁꯨ ꯂꯩꯌꯦꯦ ꯈꯔꯅ ꯑꯗꯨꯝ ꯌꯥꯝ ꯊꯁꯨ ꯐꯟꯗꯕꯁꯨ ꯂꯩꯌꯦ ꯆꯗꯗꯤ
ꯑꯗꯨꯅꯦ ꯑꯗꯨ
ꯎꯝ ꯕꯤꯔꯥꯅꯤ ꯋꯥꯈꯜ ꯋꯥꯈꯜꯗ ꯋꯥꯈꯜ ꯌꯥꯝ ꯂꯩ ꯎꯝ
ꯑꯗꯣ ꯑꯁ ꯈꯪꯉꯦꯗ ꯍꯧꯖꯤꯛꯀꯥꯟꯒꯤ ꯃꯇꯝꯁꯤꯗꯤ ꯑ ꯂꯩꯥꯏꯔꯤꯛ ꯍꯥꯏꯔꯁꯨ ꯊꯕꯛ ꯐꯪꯕꯁꯤ ꯌꯥꯝ ꯂꯨꯅ ꯐꯪꯕ ꯌꯥꯎꯋꯦ ꯂꯥꯏꯔꯤꯛ ꯍꯩꯗ꯭ꯔꯁꯨ ꯄꯩꯁꯥꯅꯕꯨ ꯂꯩꯔꯗꯤ ꯑꯗꯨꯝ ꯀꯩꯅꯣ ꯇꯧꯋꯦꯕꯀꯣ ꯊꯕꯛꯁꯤ ꯌꯥꯝ ꯂꯥꯏ ꯂꯥꯏ
ꯊꯕꯛ ꯑꯇꯣꯞꯄ ꯊꯕꯛ ꯑꯇꯣꯞꯄ ꯍꯧꯖꯤꯛ ꯊꯥ ꯊꯥꯒꯤꯒꯨꯝꯕ ꯇꯧꯅꯤꯡꯉꯥꯏꯗꯤ ꯂꯩ ꯑꯗꯨꯕꯨ ꯍꯧꯖꯤꯛꯃꯛꯇꯤ ꯑꯗꯨꯒꯕꯗꯣ ꯇꯧꯅꯤꯡꯗꯕꯀꯣ
ꯑꯗꯨꯅꯤ ꯊꯕꯛ ꯈꯔꯅꯉꯥꯏꯗꯀꯥꯟꯁꯤꯗꯗꯤ ꯈꯔ ꯌꯥꯝꯃ ꯆꯤꯔꯒ ꯆ
ꯇꯨꯡꯒꯤ ꯆꯪꯕꯁꯨ ꯀꯅꯥꯅ ꯇꯧꯕ ꯊꯕꯛꯇꯣ ꯊꯤꯅꯤꯡꯉꯤꯕ ꯑꯩꯈꯣꯏꯁꯦ
ꯃꯥꯅꯦ ꯃꯥꯅꯦ
ꯍꯧꯖꯤꯛ ꯍꯧꯖꯤꯛ ꯈꯛꯇꯗꯤ ꯑꯗꯨꯝ ꯇꯧꯔꯒ ꯍꯌꯦꯡ ꯋꯥꯏꯗꯤ ꯂꯩꯔꯣꯏꯕ ꯆꯥꯅꯤ ꯀ ꯂꯩꯔꯣꯏꯕ
ꯑꯗꯨꯅꯦ
ꯑꯗꯨꯒꯤꯅꯦ ꯑꯗꯨꯗꯤ ꯅꯍꯥꯟꯒꯤ ꯑꯗꯨꯝ ꯇꯧꯕ ꯌꯥ ꯀꯩ ꯀꯩꯅꯣ ꯊꯤꯔꯒ ꯁꯃꯅꯅ ꯅꯣꯡ ꯆꯨꯗꯤ ꯅꯨꯡꯉꯥꯏꯅꯩ
ꯑꯁ ꯁꯥꯔꯤꯨꯁꯤꯀꯣ
ꯅꯣꯡꯗꯤ ꯃꯪꯕ ꯍꯧꯔꯛꯏ ꯍꯣꯏ ꯆꯨꯗꯤ ꯐꯅꯤ ꯁꯦꯝꯦꯡꯕ ꯁꯥꯏ ꯑꯩꯈꯣꯢꯗꯤ ꯇꯝꯄꯥꯛꯇ ꯂꯩꯕꯅꯤꯅ ꯌꯥꯝ ꯁꯥꯏ
ꯑꯗꯨ ꯇ
ꯐꯥꯒꯤ ꯅꯠꯇꯦ ꯅꯨꯡꯁꯥ ꯁꯥꯔꯛꯑꯗꯤ ꯅꯣꯢꯗꯤ ꯆꯤꯡꯅ ꯂꯩꯔꯝꯅꯤꯀꯣ
ꯑꯩꯈꯣꯏꯁꯨ ꯇꯝꯄꯥꯛꯇ ꯂꯩꯌꯦ
ꯇꯝꯄꯥꯛꯇ ꯂꯩꯕ
ꯑ ꯑꯩꯈꯣꯏ ꯅꯨꯄꯥꯗꯤ ꯊꯕꯛ ꯁꯨꯔꯒ ꯂꯩꯕꯀꯣ
ꯑꯣ ꯑꯣ
ꯑꯩ ꯅꯨꯄꯥꯗꯣ ꯁꯨꯗ ꯂꯩꯔꯦ ꯑꯩ ꯏꯆꯥꯁꯤꯡ ꯁ꯭ꯀꯨꯜꯁꯨ ꯊꯝꯃꯦ ꯑꯗꯨꯒ ꯑꯗꯨꯝ ꯑꯉꯥꯡꯁꯤꯡ ꯌꯦꯡꯁꯤꯟꯕꯅ ꯐꯩꯕ
ꯑꯉꯥꯡꯁꯤꯡ ꯁ꯭ꯀꯨꯜꯗ ꯇꯝꯃꯗꯤ ꯍꯣꯏ ꯑꯗꯨꯝ ꯁꯤ ꯇꯝꯄꯥꯛ ꯇꯝꯃꯕꯅꯤꯅ
ꯍꯣꯏ ꯇꯝꯄꯥꯛꯇ ꯇꯝꯃꯦ
ꯎꯝ ꯅꯪꯅ ꯌꯨꯝꯗ ꯌꯦꯡꯉꯒ ꯅꯪꯅ ꯑꯗꯨꯝ ꯃꯣꯏꯕꯨ ꯌꯦꯡꯁꯤꯟꯕ ꯍꯥꯏꯇꯥꯔꯦꯅꯦ
ꯍꯣꯏ ꯑꯩꯈꯣꯏꯅ ꯑꯉꯥꯡꯁꯤꯡ ꯌꯦꯡꯁꯤꯗ
ꯊꯕꯛ ꯁꯨꯕꯁꯦ ꯑꯁ ꯋꯥꯗꯤ ꯋꯥꯕꯖꯥꯠꯅꯤ
ꯑꯁ ꯊꯕꯛ ꯁꯨꯗ꯭ꯔꯗꯤ ꯍꯦꯛꯇ ꯁꯨꯕ ꯇꯣꯛꯑꯗꯤ ꯍꯦꯛꯇ ꯆꯥꯅꯤꯡꯉꯥꯏ ꯂꯩꯇ꯭ꯔꯦꯕ ꯑꯗꯨ
ꯑ ꯑꯣꯄꯥꯁꯦ ꯀꯩ ꯍꯥꯏꯁꯤꯔꯥ ꯌꯥꯝꯅ ꯂꯨꯝꯕ ꯊꯕꯛ ꯌꯥꯝꯅ ꯋꯥꯕ ꯊꯕꯛ ꯍꯥꯏꯕꯗꯤ ꯋꯥ ꯋꯥꯅꯤꯅꯦ ꯅꯨꯃꯤꯠ ꯆꯨꯞꯄ ꯆꯠꯂꯒ ꯑꯃꯨꯛ ꯍꯜꯂꯒ
ꯁꯨꯕ ꯉꯝꯗꯦ ꯑꯩꯈꯣꯏꯗꯤ ꯃꯁꯥ ꯐꯠꯇꯕꯅꯤꯅꯀꯣ
ꯎꯝ ꯃꯤꯒꯤ ꯃꯈꯥꯗ ꯑꯗꯨꯕꯨ ꯊꯕꯛꯁꯨ ꯃꯤꯒꯤ ꯃꯈꯥꯗ ꯁꯨꯕ ꯊꯕꯛ ꯖꯥꯠꯁꯤꯗꯤ ꯑꯗꯨꯝ ꯋꯥꯗꯤ ꯋꯥꯕꯅꯤꯅꯦ
ꯑꯗꯨꯅꯦ ꯑꯗꯨꯅꯦ ꯑꯗꯨ ꯅꯠꯇ꯭ꯔꯗꯤ ꯎꯄꯥꯢ ꯂꯩꯇꯦ ꯑꯩꯈꯣꯏꯗꯤ ꯌꯨꯝ ꯉꯟꯅ ꯄꯥꯟꯊꯣꯛ ꯎꯔꯒ ꯀꯩꯅꯣ ꯇꯧꯕ ꯀꯣ
ꯎꯝ ꯎꯝ ꯊꯦꯡ ꯊꯦꯡꯅ ꯑꯗꯨ ꯅꯥꯟꯗꯤ ꯐꯥꯏ ꯅꯣꯡꯃꯗꯤ ꯊꯦꯡꯕꯁꯤꯡꯗꯤ ꯑꯁ ꯉꯥꯏꯕꯁꯦ ꯌꯥꯝ ꯋꯥꯔꯝꯅꯤ
ꯑꯗꯨꯅꯦ ꯑꯗꯨꯝ
ꯎꯝ
ꯃꯥꯅ ꯊꯕꯛ ꯆꯠꯈ꯭ꯔꯦ ꯆꯠꯄꯨ ꯆꯠꯈ꯭ꯔꯗꯤ ꯑꯗꯨꯝ ꯃꯝꯕ ꯀꯥꯟꯗ ꯁꯤꯛꯁ ꯁꯚꯦꯟꯗ ꯑꯌꯥꯝꯕ ꯍꯜꯂꯛꯑꯦ
ꯑꯗꯨꯅꯦ ꯅꯪ ꯄꯨꯡ ꯇꯔꯨꯛ ꯇꯔꯦꯠꯇꯗꯤ ꯌꯥꯝꯅ ꯃꯝꯃꯦꯕ ꯑꯗꯣ ꯍꯜꯂꯄꯗꯣ
ꯍꯣꯏ ꯃꯝꯈ꯭ꯔꯦ
ꯆꯠꯄꯁꯨ ꯉꯟꯕ꯭ꯔꯣ ꯑꯌꯨꯛꯇ
ꯍꯣꯏ ꯑꯌꯨꯛꯇꯗꯤ ꯄꯨꯡ ꯁꯚꯦꯟ ꯑꯩꯠꯇ
ꯑꯣ ꯎꯗꯨ ꯄꯨꯡ ꯇꯔꯨꯛꯇꯦꯛꯇ ꯆꯠꯂꯗꯤ ꯉ ꯍꯥꯏꯇꯥꯔꯦꯇꯣ
ꯍꯣꯏ ꯄꯨꯡ ꯇꯔꯨꯛ ꯐꯦ ꯆꯥ ꯄꯦꯌꯥ ꯏ ꯁꯣꯏꯗ ꯉꯁꯄꯤ ꯌꯥꯎꯋꯦ
ꯎꯝ
ꯑꯗꯣ ꯊꯦꯡꯅ ꯆꯠꯂꯗꯤ ꯊꯕꯛ ꯊꯦꯡꯅ ꯐꯪꯕ
ꯎꯝ ꯕꯤꯖꯤꯅꯦꯁ ꯈꯪꯗꯦ ꯊꯕꯛ ꯊꯧꯕ ꯊꯕꯛ ꯂꯩꯔꯁꯨ ꯄꯥꯔꯃꯅꯦꯟꯒꯤ ꯊꯕꯛ ꯐꯪꯉꯗꯤꯀꯣ ꯈꯔ ꯅꯨꯡꯉꯥꯏꯌꯦ
ꯑꯗꯨꯅꯦ ꯑꯗꯨ
ꯅꯠꯇꯕ ꯊꯕꯇꯤ ꯑꯁ ꯇꯜꯂꯤꯅꯤ
ꯑꯗꯨꯅꯦ ꯑꯩꯈꯣꯏꯗꯤ ꯍꯦꯛꯇ ꯁꯨꯕ ꯇꯧꯔꯗꯤ ꯍꯦꯛꯇ
ꯑꯥ
ꯁꯥ ꯁꯥꯔ ꯁꯥꯔ ꯑꯣꯏꯁꯅꯤ ꯍꯥꯏꯔ
ꯄꯨꯟꯁꯤꯒꯤꯀꯣ ꯄꯔꯃꯅꯦꯟꯒꯨꯝꯕ ꯑꯗꯨꯒ ꯌꯥꯝꯗ꯭ꯔꯁꯨ ꯑꯗꯨꯝꯕ ꯊꯕꯛ ꯂꯩꯔꯗꯤ ꯈꯗꯤ ꯑꯗꯨꯝ ꯅꯨꯡꯉꯥꯏꯕꯅꯤꯍꯦ
ꯎꯝ
ꯅꯠꯇꯔ꯭ꯗꯤ ꯋꯥꯏꯅꯦ ꯍꯣꯡꯗꯣꯛ ꯍꯣꯡꯖꯤꯟ ꯇꯧꯕꯗꯤ ꯊꯤꯕꯁꯤ ꯑꯃꯨꯛ ꯋꯥꯅꯤ
ꯍꯣꯏ ꯑꯗꯨ ꯅꯣꯏꯗꯤ ꯍꯧ ꯌꯨꯝ ꯄꯥꯟꯗ꯭ꯔꯤꯉꯩꯗꯒꯤ ꯑꯗꯨꯝ ꯅꯨꯡꯉꯥꯏꯕ ꯊꯕꯛ ꯈꯔ ꯁꯤꯔꯕꯀꯣꯣ ꯐꯖꯅ ꯄꯥ
ꯌꯦꯡ ꯏꯕꯅꯦ ꯑꯗꯨꯗꯤ ꯌꯨꯝ ꯄꯥꯟꯗ꯭ꯔꯤꯉꯩꯗꯨꯗꯒꯤ ꯐꯖꯅ ꯀꯣ ꯂꯝꯕꯤꯗꯣ ꯈꯔ ꯁꯦꯝꯕꯤꯔꯝꯃꯗꯤ ꯅꯨꯡꯉꯥꯏꯅꯤꯕ ꯈꯔ
ꯃꯥꯅꯦ ꯃꯥꯅꯦ ꯑꯩꯈꯣꯏꯗꯤ ꯑꯗꯨ ꯑꯗꯨ ꯇꯧꯗ꯭ꯔꯦꯕ ꯑꯉꯥꯡ ꯑꯣꯏ ꯒꯣꯏ ꯅꯤꯁꯥ ꯐꯥꯕ ꯐꯖꯕꯅꯤ ꯑꯗꯨꯨꯝꯕ ꯂ ꯑ
ꯑꯩꯈꯣꯏꯅ ꯍꯣꯠꯅꯕ ꯇꯥꯔꯦ ꯍꯣꯠꯅꯕꯗ ꯍꯣꯠꯅꯕ ꯍꯣꯠꯅꯔꯁꯨ ꯐꯪꯗꯗꯤ ꯗꯥꯎꯟ ꯑꯣꯏꯔꯦꯗꯅ ꯀꯣ
ꯍꯣꯏ
ꯎꯝ ꯑꯗꯣ ꯑꯩꯈꯣꯏꯅ ꯍꯣꯠꯅꯗ꯭ꯔꯗꯤ ꯎꯄꯥꯏ ꯂꯩꯇꯦꯕ ꯍꯣꯠꯅ꯭ꯔꯁꯨ ꯍꯣꯠꯅꯕ ꯃꯇꯝꯗ ꯉꯟꯅ ꯐꯝꯕꯁꯨ ꯂꯩꯌꯦ ꯈꯔ ꯊꯦꯡꯅ ꯐꯪꯉꯁꯨ ꯂꯩ ꯑꯗꯨꯗꯤ ꯗꯥꯎ ꯗꯥꯎꯗ ꯃꯇꯨꯡ ꯏꯟꯅ ꯂꯩ
ꯎꯝ
ꯑꯗꯣ ꯅꯣꯏꯗꯤ ꯃꯆꯤꯟ ꯅꯥꯎ ꯀꯌꯥ ꯁꯨꯒꯦ ꯅꯣꯏ ꯅꯆꯦ ꯅꯥꯎ ꯀꯌꯥꯁꯨ
ꯍ ꯆꯥꯛ ꯂꯥ ꯑꯃꯁꯨ ꯍꯧꯔꯅꯤ
ꯑꯗꯨꯅꯦ ꯊꯦꯡꯉꯦ ꯍꯧꯖꯤꯛꯇꯤꯀꯣ
ꯎꯝ ꯄꯨꯡ ꯀꯌꯥ ꯇꯥꯔꯒꯦ ꯄꯨꯡ ꯇꯔꯥ ꯇꯥꯗꯧꯔꯤꯅꯦ
ꯆꯨꯡ ꯇ꯭ꯔꯥ ꯇꯥꯗ
ꯆꯥꯛ ꯉꯉꯥꯟ ꯆꯥꯗꯗꯤ ꯌꯥꯗꯦ
ꯆꯥꯔꯣ ꯇꯥꯔꯣ ꯌꯥꯦ
ꯌꯥꯕꯅꯤꯅ ꯎ ꯅꯣꯏꯗꯤ ꯍꯧꯖꯤꯛ ꯊꯣꯡꯕ ꯍꯧꯗ ꯉꯔꯗꯤ ꯑꯁ ꯊꯦꯡꯉ ꯆꯥꯔꯅꯤꯍꯦ
ꯑꯗꯨꯅꯦ ꯍꯧꯖꯤꯛ ꯍꯧꯖꯤꯛ ꯊꯣꯡꯕꯅꯅꯤ ꯏꯁꯥ ꯊꯣꯡꯕꯅꯤ
ꯑꯉꯥꯡꯁꯤꯡꯗꯤ ꯆꯥꯛ ꯂꯥꯎꯔꯔꯕꯅꯤꯅꯦ ꯑꯗꯨꯗꯤ
ꯍꯣꯏꯣꯏꯔꯦ ꯈꯪꯉꯎꯁꯤꯗꯤꯦ
ꯏꯝ ꯃꯣꯏꯒꯤ ꯍꯥꯟꯅ ꯀꯩꯒꯨꯝꯕ ꯄꯤꯁꯤꯟꯗ꯭ꯔꯗꯤ ꯆꯥꯛ ꯂꯥꯅ ꯍꯧꯖꯤꯛꯐꯥꯎ ꯆꯥꯗ꯭ꯔꯗꯤ ꯃꯣꯏ ꯑꯉꯥꯡꯁꯤꯡꯗꯤ
ꯑꯗꯨꯅꯦ ꯑꯉꯥꯡ ꯑꯉꯥꯡ ꯑꯉꯥꯡꯁꯤꯡꯒꯤ ꯀꯥꯡꯉꯥꯎ ꯑꯃ ꯁꯦꯝꯃꯒ ꯂꯩꯌꯦꯕꯀꯣ ꯑꯗꯨ ꯗꯨ ꯆꯥꯍꯟꯕ ꯇꯥꯔꯦ
ꯍꯣꯏ ꯃꯣꯏꯁꯦ ꯋꯥ ꯉꯥꯡꯕ ꯋꯥ ꯉꯥꯡꯕꯁꯤꯡꯗꯤ꯫ ꯋꯥꯉꯥꯡꯕ ꯍꯩꯕꯁꯤꯡꯗꯤ ꯍꯥꯏꯔꯝꯅꯤ ꯑꯗꯨ ꯋꯥꯉꯥꯡꯕ ꯍꯩꯇꯕ ꯌꯧꯔꯗꯤ ꯌꯥꯝ ꯂꯥꯟꯅ ꯍꯅꯤꯡꯕꯅꯤ꯫ ꯍꯥꯏꯕꯁꯨ ꯍꯩꯇ‌ꯦ
ꯃꯥꯅꯦ ꯃꫭꯏ ꯑꯉꯥꯡꯁꯤꯁꯨ ꯌꯥꯝ ꯉꯥꯡꯉꯤꯗ ꯉꯥꯡꯕꯕꯨꯗꯤꯀꯣ꯫
ꯑꯣ ꯂꯣꯏꯅꯃꯛ ꯆꯥꯎꯔꯝꯅꯤꯅ꯫
ꯀꯩꯕ꯫
ꯂꯣꯏꯅꯃꯛ ꯋꯥ ꯉꯥꯡꯕ ꯍꯥꯏꯔꯝꯅꯤꯅ꯫
ꯍꯣꯏ ꯑꯝ ꯑꯃꯗꯨꯗꯤ ꯑꯇꯣꯟꯕꯤꯗꯨꯗꯤ ꯉꯥꯡꯕ ꯍꯩꯇ꯭ꯔꯤꯌꯦ꯫
ꯑꯣ ꯑꯣ ꯑꯍꯟꯁꯤꯡꯗꯤ ꯀ꯭ꯂꯥꯁ ꯇꯨ ꯊ꯭ꯔꯤ ꯐꯣꯔ ꯒꯨꯝꯕ
ꯍꯣꯏ ꯃꯆꯦ ꯑꯅꯤ ꯃꯆꯦ ꯑꯅꯤꯗꯨꯗꯤ ꯌꯥꯝ ꯉꯥꯡꯕ ꯍꯩꯔꯦꯗ
ꯑꯣ ꯑꯗꯨꯗꯤ ꯌꯥꯅꯤꯗ
ꯏꯆꯦ ꯑꯅꯤꯗꯨꯗꯤ ꯁ꯭ꯀꯨꯜ ꯀꯥꯔꯒ ꯂꯩꯔꯦ
ꯑꯍꯟ ꯋꯥ ꯉꯥꯡꯕ ꯍꯥꯏꯕꯁꯤꯡꯗꯤ ꯑꯗꯨꯝ ꯃꯣꯏꯅ ꯑꯗꯨꯝ ꯃꯁꯥꯅ ꯑꯗꯨꯝ ꯈꯪꯉꯅꯤꯅ ꯍꯥꯏꯔꯅꯤ ꯅꯠꯇꯕ ꯁꯤꯡꯗꯤ ꯇꯔꯝꯕ ꯍꯧꯔꯗꯤ ꯃꯣꯏꯗꯤ ꯍꯥꯏꯕꯁꯨ ꯍꯩꯇꯦ ꯎꯝꯝ ꯍꯥꯎ ꯍꯥꯎꯕ ꯊꫭꯡꯕ ꯆꯥꯔꫭ ꯁꯟꯗꯤꯅꯤꯅ
ꯀꯝꯟ ꯂꯩꯕꯔꯥ ꯀꯃꯅ ꯇꯧꯒꯦ
ꯍꯥꯥ
ꯏꯃꯥ ꯕꯕꯥꯒ ꯄꯨꯟꯅ ꯂꯩꯕ꯭ꯔꯥ ꯀꯃꯥꯏꯅ ꯇꯧꯒꯦ
ꯅꯠꯇꯦ ꯑꯩꯗꯤ ꯑꯩ ꯏꯆꯤꯟ ꯏꯅꯥꯎꯁꯤꯡꯒ ꯁꯤꯗ ꯕꯔꯗꯥ ꯕꯔꯗꯥ ꯂꯩꯔꯤꯅꯦ ꯃꯣꯏꯅ ꯃꯣꯏꯅ ꯊꯕꯛꯁꯨ ꯎꯝ ꯇꯧꯕ ꯌꯥꯕ ꯑꯗꯨꯝ ꯇꯧ ꯂꯩ ꯃꯣꯏꯁꯨ
ꯑꯣ
ꯑꯩꯈꯣꯏ ꯏꯃꯥ ꯃꯄꯥꯗꯤ ꯑꯩꯈꯣꯏ ꯈꯨꯟꯅ ꯂꯩꯔꯤꯅꯤ
ꯑꯣ ꯀꯔꯤ ꯊꯕꯛ ꯁꯨꯒꯦ ꯃꯣꯏꯅ
ꯑꯩ ꯑꯩꯒꯤ ꯏꯆꯤꯟ ꯏꯅꯥꯎꯁꯤꯡꯔꫭ
ꯍꯣꯏ
ꯃꯣꯏꯁꯨ ꯑꯗꯨꯝ ꯄꯥꯠ ꯀꯤꯅꯤꯗ ꯄꯥꯔꯠ ꯇꯥꯏꯝꯒꯨꯝꯕ ꯇꯧ ꯂꯩ